ꯑꯣ ꯇꯔꯦ ꯇꯔꯦ
ꯆꯦꯃꯤꯁꯥ ꯅꯨꯉꯥꯢꯔꯤꯕꯣ
ꯋꯥꯌꯦ
ꯀꯩ ꯢꯟꯖꯥꯡ ꯆꯥꯔꯒꯦ
ꯇꯥꯟꯅꯩꯌꯦꯃꯦ ꯀꯔꯤ ꯅꯣꯛꯅꯔꯒ ꯑꯣꯏꯅ ꯂꯩꯗꯣꯔꯦꯁꯤꯗꯤ ꯅꯪ ꯃꯈꯣꯟꯗꯨꯗꯒꯤ ꯍꯟꯂꯥ ꯇꯥꯔꯦꯕ
ꯋꯥꯔꯤ ꯂꯤꯔꯛꯑꯣ
ꯈꯪꯗꯦ ꯑꯃ ꯍꯦꯛꯇꯥ
ꯑ
ꯑ ꯀꯥꯢꯖꯨ ꯍꯥꯢꯔꯤꯌꯦ
ꯐꯩꯖꯨꯞ ꯃꯅꯨꯡꯗꯅꯦ ꯑꯩꯅ ꯂꯩꯔ ꯇꯧꯔꯛ ꯏꯁꯦ ꯁꯥꯔꯥ
ꯑꯦ ꯃꯤꯅꯤꯠ ꯇꯔꯥ ꯐꯥꯗꯣꯢꯁꯦ ꯁꯨꯃꯥꯏꯅ ꯇꯧꯔꯒ
ꯃꯤꯅꯤꯠ ꯇꯔꯥ ꯐꯩꯖꯨꯞ ꯃꯅꯨꯡꯗ ꯂꯩ ꯇꯔꯦꯅꯦ ꯑꯩꯁꯦ ꯑꯣ ꯅꯪꯁꯨ ꯂꯩꯔꯣ
ꯑꯗꯨꯗꯤ ꯑꯩ ꯅꯣꯛꯑꯔꯣꯢ ꯅꯣꯛꯑꯔꯣꯢ
ꯅꯣꯛꯑꯅꯨ ꯅꯣꯛꯑꯅꯨ ꯑꯩꯅ ꯍꯥꯢꯕꯗꯤ ꯇꯥꯗꯕ꯭ꯔ
ꯈꯒ ꯇꯥꯏ ꯑꯗꯣ ꯐꯣꯟꯗꯤ ꯏꯀꯣ ꯆꯠꯂꯝꯃꯣꯏꯗ
ꯎꯝ ꯐꯣꯟꯗꯕꯨꯗꯤ ꯆꯠꯇꯦꯕ
ꯎꯝ ꯌꯥꯔꯦ ꯗꯨꯗꯤ ꯀꯦꯝ ꯇꯥꯔꯣꯢ ꯀꯦꯝ ꯇꯥꯔꯣꯢ
ꯑꯩ ꯋꯥꯔꯤ ꯂꯩꯇꯦ ꯕꯖꯥꯔ ꯆꯠꯂꯨꯕꯩ ꯋꯥꯔꯤ ꯇꯥꯕ꯭ꯔ
ꯕꯤꯌꯦꯜꯒꯤ ꯋꯥꯔꯤ ꯂꯤꯔꯛ ꯑꯣ
ꯕꯦꯔꯤ-ꯕꯦꯔꯤ ꯃꯌꯥꯝ ꯂꯩꯔꯦ꯫
ꯑꯝ ꯇꯧꯔꫭꯅꯦ꯫
ꯅꯪꯉꯣꯟꯗꯗꯤ ꯌꯦꯡꯍꯟꯕ ꯌꯥꯗꯕ ꯉꯥꯛꯇꯅꯦ꯫
ꯎꯪ ꯅꯪꯉꫭꯟꯗ ꯍꯥꯏꯔꯒ ꯀꫭꯛ ꯌꯥꯅꯤ꯫ ꯗꯤ ꯈꯔꯗꯤ ꯉꯥꯎꯔꯅꯤ ꯑꯩꯅ ꯍꯖꯤꯛ ꯋꯥꯔꯤ ꯑꯃ ꯀꯟꯅ ꯄꯥꯔꯤꯕ ꯑꯃ ꯀꯩꯅꯣꯒꯤꯗꯣ ꯑꯦꯂꯤꯅꯥꯒ ꯍꯦꯛ-ꯍꯦꯛ ꯋꯥꯔꯤ ꯁꯥꯟꯅꯕꯗꯣ ꯑꯩꯅ꯫
ꯀꯔꯝꯕ꯫
ꯑꯥ ꯑꯦ ꯗꯤꯖꯥꯏꯔ ꯃꯤ ꯏꯐ ꯌꯨ ꯀꯦꯟ ꯍꯥꯏꯅ ꯀꫭ ꯑꯗꯨꯒꯤꯗꯤꯅꯦꯀꯣ ꯈꯪꯕ꯭ꯔꯥ ꯍꯧꯖꯤꯛꯀꯤ ꯇꯣꯞꯁꯤꯒꯅꯦ ꯇꯝꯖꯤꯀꯁꯤ ꯀꯃꯥꯏꯅ ꯇꯧꯒꯦꯗ ꯇꯣꯞꯁꯦ ꯄꯨꯔꯥ ꯇꯣꯞꯁꯦ ꯑꯦ ꯇꯣꯛꯁꯤꯠ ꯅꯠꯇꯦ꯫ ꯁꯤꯛ ꯍꯥꯏꯗꯕꯤꯗ ꯁꯥꯏꯀꯣꯄꯦꯠ ꯑꯣꯏꯅ ꯑꯣꯏꯕ꯫ ꯑꯗꯨꯒꯤ ꯃꯑꫭꯡꯗ ꯃꯤꯒꯤ ꯏꯃꯣꯁꯟꯁꯦ ꯄꯨꯔꯥ ꯑꯒꯌꯥꯟ ꯁꯡꯨ ꯇꯥ ꯇꯥꯗꯕ ꯃꯤꯗꯨꯅꯦꯕ ꯈꯪꯕ꯭ꯔꯥ꯫ ꯑꯗꯨꯗꯣ ꯍꯧꯖꯤꯛ ꯌꯥꯝ ꯅꯨꯡꯁꯤꯕ ꯃꯤ ꯃ ꯐꯪꯕ ꯑꯗꯨ ꯍꯧꯖꯤꯛꯁꯦ ꯒ ꯑꯩꯗꯤ ꯈꯔ ꯀꯩ ꯍꯥꯏꯅꯤ ꯑꯩꯅ ꯑꯃ ꯑꯩꯒꯤ ꯐꯦꯚꯣꯔꯥꯏꯠ ꯑꯣꯏꯕ ꯔꯣꯁ ꯑꯦꯟ ꯁꯦꯝꯄꯤꯅ ꯃ ꯂꯩ꯫ ꯍꯥꯏꯕꯗꯣ ꯈꯪꯕ꯭ꯔꯥ ꯑꯗꯨꯒꯤ ꯇꯣꯞꯇꯨꯒꯤ ꯄꯔꯁꯅꯥꯂꯤꯇꯤꯒ ꯌꯥꯝꯅ ꯊꯤꯅ ꯃꯥꯟꯅꯩꯕ ꯍꯧꯖꯤꯛꯀꯤ ꯅꯨꯄꯥꯁꯦ ꯑꯗꯨꯗꯨꯒꯤ ꯑꯩꯁꯨꯦ ꯁꯨꯝ ꯅꯨꯡꯁꯤ ꯈꯜꯂꯦ ꯍꯥꯏꯕ ꯑꯩꯁꯦ ꯍꯥꯟꯅ ꯐꯨꯅꯤꯡꯉꯝꯕ ꯃꯤꯅꯦꯕꯀꫭ ꯗꯨꯗꯣ꯫
ꯅꯃꯣꯥꯏꯅꯤ ꯄꯩꯁꯥ ꯀꯃꯥꯏꯅ ꯐꯪꯉꯤꯅꯣ ꯍꯥꯏ ꯑꯥ ꯐꯃꯨꯡ ꯊꯪꯅꯔ ꯇꯨꯃꯤꯟꯅꯩ ꯑꯗꯨꯒ ꯅꯨꯡꯗꯥꯡ ꯋꯥꯔꯤ ꯁꯥꯅꯩꯅꯦꯅ ꯀꯥ ꯑꯃꯇꯗ ꯂꯩꯔꯒ꯫
ꯐꯖꯔꯦ ꯐꯖꯔꯦ ꯑꯩꯁꯦ ꯅꯪ ꯕꯣꯏꯁ ꯑꯅꯤ ꯊꯣꯛꯅ ꯇꯥꯔꯦ ꯍꯥꯏꯕ
ꯑꯩ ꯇꯝ ꯇꯝ ꯉꯥꯡꯉꯛꯑꯒꯦ
ꯉꯥꯡꯉꯣ ꯉꯥꯡꯉꯣ ꯃꯈꯣꯜꯗꯣ ꯑꯃꯨꯛ ꯁꯦꯡꯗ꯭ꯔꯗꯤ ꯌꯥꯗꯦ ꯍꯥꯏꯗꯥꯏꯅꯦ
ꯎꯝ ꯁꯦꯡ ꯊꯧꯕ ꯉꯥꯡꯗꯔꯦ
ꯁꯦꯡꯉꯦ ꯑꯩꯒꯤꯗꯤ ꯐꯖꯅ ꯇꯥꯏꯑꯦ
ꯑꯣꯀꯦ ꯑꯣꯀꯦ ꯇꯥꯏ ꯇꯥꯏ ꯑꯩ ꯃꯉꯥ ꯁꯨꯍꯜꯂꯝꯒꯦ ꯇꯧꯅꯤꯗ ꯇꯨꯝꯃ ꯒꯦ ꯑꯗꯨꯒ ꯇꯧꯅꯤ
ꯀꯅꯥ ꯀꯅꯥ ꯇꯧꯒꯔꯒꯦ ꯅꯪ
ꯎꯝ ꯀꯌꯥ ꯄꯥꯜꯂꯤ ꯁꯦꯜꯂꯤꯗꯥ
ꯎꯝ
ꯑꯃꯥ ꯀꯌꯥꯔꯛꯅꯣ ꯑꯣ ꯄꯥꯂꯦꯁꯣꯔꯤꯗ ꯑꯍꯨꯃꯂꯛ ꯇꯧꯔꯦꯕꯥꯀꯣ
ꯎꯝ
ꯑꯗꯨꯗ ꯑꯃꯨꯛ ꯑꯃꯥ ꯀꯣꯜ ꯉꯁꯥꯏ ꯇꯧꯕ ꯌꯥꯅꯗꯦꯅ ꯇꯧꯕꯗꯣ
ꯎꯝ ꯎꯝ
ꯒꯤ ꯈꯪꯗꯦ ꯕꯥꯂꯦꯁꯣꯔꯤꯒꯤ ꯅꯝꯕꯔꯗꯣ ꯎꯝ ꯃꯦꯠꯄ ꯀꯥꯟꯗ ꯑꯃꯨꯛ ꯀꯣꯜ ꯂꯣꯏꯔ ꯀꯣꯜ ꯇꯧꯅꯕ ꯂꯣꯏꯔꯒ ꯑꯃꯨꯛ ꯊꯣꯛꯂꯛꯄ ꯑꯃ ꯑꯩꯈꯣꯏꯅ ꯀꯤ ꯀꯩꯀꯩ ꯈꯣꯠꯄ ꯈꯣꯠꯄ ꯇꯧꯕꯗꯣ ꯑꯗꯨꯃꯥꯏ ꯊꯣꯛꯂꯛꯑꯦ ꯑꯗꯨꯃꯥꯏ ꯈꯣꯠꯆꯟꯈ꯭ꯔꯦ ꯄꯩꯁꯥ ꯐꯪꯉꯗꯤ ꯐꯪꯉꯔꯣꯏ ꯈꯪꯉꯦ ꯑꯗꯣ ꯇꯥꯛꯁꯇꯣ ꯑꯗꯨꯝ ꯑꯗꯨꯅ ꯑꯣꯏꯍꯟꯈ꯭ꯔꯦꯕ ꯑꯃꯁꯦ ꯑꯗꯣ ꯑꯗꯨ ꯑꯗꯨꯝ ꯃꯉꯥꯁꯨ ꯁꯨꯔꯦ ꯀꯣꯜꯂꯗꯤ ꯐꯖꯅ ꯑꯍꯨꯝꯂꯛ꯫ ꯁꯤꯒ ꯃꯔꯤꯔꯛ ꯑꯣꯏꯗꯣꯏꯅꯦ
ꯎꯝ ꯑꯩꯒꯤ ꯐꯣꯟꯁꯦ ꯃꯩ ꯍꯧ ꯗꯣꯔꯦ ꯍꯧꯖꯤꯛ꯫ ꯐꯣꯡ ꯐꯣꯡ ꯐꯣꯡ ꯁꯥꯔꯦ ꯐꯣꯡ ꯐꯣꯡ ꯐꯣꯡ ꯁꯥꯔꯝ ꯃꯥꯒꯖꯦ ꯐꯣꯡ ꯐꯣꯡ ꯐꯣꯡ ꯁꯥꯔꯦ ꯍꯧꯖꯤꯛ꯫
ꯑꯗꯨ ꯖꯨ ꯎꯝ ꯉꯁꯥꯏ ꯂꯪ ꯐꯖ ꯐꯖꯕ ꯃꯆꯨ ꯐꯖꯕ ꯃꯌꯥꯝ ꯌꯥꯍꯧꯏ ꯉꯣ꯫
ꯀꯩ ꯀꯩ ꯃꯆꯨ ꯌꯥꯎꯍꯧꯒꯦ
ꯑꯗꯨꯝ ꯑꯩꯅ ꯐꯖꯕꯁꯦꯀꯣ ꯑꯃ ꯁꯦꯠꯇꯅꯦ ꯒꯔꯦ ꯃꯆꯨꯗꯣ ꯑꯝꯃꯥ ꯃꯨꯐꯂꯦꯔ ꯌꯥꯝ ꯂꯣꯅꯩꯗ ꯅ
ꯎꯝ꯫
ꯑꯗꯨꯗꯣ ꯁꯦꯠ - ꯁꯦꯠꯇ ꯌꯥꯝꯅ ꯎ ꯌꯥꯎꯍꯧꯋꯦ ꯑꯗꯒꯤ ꯑꯗꯨꯝ ꯈꯪꯗꯦ ꯃꯆꯨꯁꯦꯗꯨꯃ ꯀꯃꯥꯏꯅ ꯍꯥꯏꯗꯣꯏꯅꯣ ꯈꯪꯗꯦ ꯃꯆꯨꯖꯦ ꯐꯖꯕꯅꯦ ꯑꯗꯨꯒ
ꯎꯝ
ꯑꯗꯨꯗꯣ ꯃꯈꯜ ꯑꯅꯤ ꯊꯣꯛꯅ ꯂꯩꯍꯧꯋꯦꯕ ꯄꯋꯥꯗ ꯁꯤꯛꯁꯇꯤ ꯄꯤꯕ ꯑꯃ ꯁꯚꯦꯟꯇꯤ ꯄꯤꯕ ꯑꯃ ꯑꯗꯣ ꯑꯩꯅꯥ ꯇꯧꯈꯣꯏ ꯂꯦꯔꯗꯤ ꯀꯨꯁꯤ ꯐꯔ ꯐꯔꯅ ꯃꯇꯨꯅꯤꯀꯣ
ꯍꯣꯏ ꯐꯔ ꯐꯥꯏꯕꯔ ꯐꯥꯏꯕꯔ ꯐꯥꯏꯕꯔꯁꯦ ꯃꯥꯇꯨ ꯅꯠꯇꯦꯕ ꯀꯩꯅꯣꯒꯤꯅꯦ ꯁꯛ ꯑꯃ ꯀꯔꯤ ꯄ꯭ꯂꯥꯁꯇꯤꯛꯀꯤ ꯃꯑꯣꯡꯅꯦꯕ ꯃꯥꯁꯦ ꯁꯦꯝꯃꯛ ꯏꯅꯦꯕꯥ
ꯀꯥꯎ ꯀꯃꯥꯏ ꯍꯥꯏꯅꯤ ꯑꯗꯨꯒ ꯍꯧꯖꯤꯛ ꯀꯤ ꯎꯝ ꯁꯦꯚꯦꯟꯇꯤ ꯄꯤꯕꯗꯣ ꯑꯗꯨꯅꯗꯤ ꯍꯦꯟꯅ ꯄꯥꯏꯕꯗꯤ ꯅꯨꯡꯉꯥꯏꯕꯗꯨꯗ ꯁꯤꯒꯤ ꯁꯤꯛꯁꯇꯤ ꯐꯤꯞꯁꯤꯅ ꯈꯜꯁꯤꯅ ꯅꯥꯏꯀꯤ ꯆꯦꯟꯒꯨꯝꯕꯥ ꯁꯥꯔꯀꯑꯥꯕꯅꯤꯅꯥ ꯑꯗꯨ ꯃꯣꯟꯒꯨꯃꯛ ꯈꯪꯅꯗꯣꯏ ꯅꯠꯇꯕꯅꯤꯅ ꯑꯩꯈꯣꯏꯅꯗꯤ ꯍꯦꯟꯅ ꯇꯣꯡꯖꯩꯗꯥꯅ ꯑꯗꯨꯒ ꯄꯋꯥ ꯑꯃ ꯄꯤꯕꯤꯔꯨ ꯍꯥꯏꯀꯣ ꯌꯥꯝ ꯌꯥꯝꯗꯕ ꯃꯥꯜꯂꯦ ꯑꯗꯨꯒ ꯆꯦꯈꯥꯎ ꯑꯃ ꯁꯨꯛ ꯌꯥꯝꯒꯩ ꯄꯨꯊꯣꯔꯛꯏ
ꯑꯥ
ꯑꯗꯨꯗꯒꯤ ꯑꯗꯨꯒꯤ ꯇꯪꯈꯥꯏ ꯑꯃ ꯄꯤꯕꯤꯔꯛꯑꯣ ꯍꯥꯏ ꯊꯥꯔꯇꯤꯒꯤꯅꯤ ꯊꯥꯔꯇꯤꯒꯤꯅꯤ ꯂꯧꯔꯛꯏꯁ ꯑꯗꯨ ꯌꯥꯝ ꯌꯥꯝꯗ꯭ꯔꯥ
ꯑꯩ ꯑꯗꯨꯅꯦ ꯑꯩꯅ ꯄꯥꯝ ꯇꯪꯈꯥꯏ ꯑꯃ ꯑꯣꯏꯅ ꯂꯩꯔꯨ ꯍꯥꯏꯔꯒꯦ ꯄꯋꯥ ꯑꯃ ꯄꯋꯥ ꯑꯃ ꯍꯥꯏꯅꯩ
ꯑꯗꯨꯗꯤ ꯌꯥꯝ ꯑꯩ ꯑꯩꯈꯣꯏ ꯌꯥꯝ ꯌꯥꯝꯃꯣꯏꯗꯕ ꯅꯤꯡꯕꯗꯣ
ꯎꯝ ꯏꯌꯥꯡ ꯌꯥꯡꯕ ꯄꯣꯠꯇꯨꯕꯨ ꯑꯗꯨꯅꯤ
ꯍꯣꯏ ꯑꯗꯨꯅꯤ ꯑꯁ ꯑꯔꯥꯏ ꯀꯥꯟꯗ ꯑꯩꯈꯣꯏ ꯑꯣꯖꯥꯅ ꯍꯥꯏꯅꯤ ꯅꯨꯡ ꯀꯦꯖꯤ ꯑꯃꯒ ꯂꯤꯁꯤꯡ ꯀꯦꯖꯤ ꯑꯃꯒ ꯃꯥꯟꯅꯩ ꯍꯥꯏꯕ
ꯑ ꯊꯥꯏꯅꯒꯤꯗꯣ ꯑꯩꯁꯦ ꯈꯪꯉꯤ ꯑꯗꯨ ꯂꯣꯏꯅꯃꯛ ꯇꯧꯔꯕꯅꯤ ꯍꯥꯏꯗꯤ ꯃꯤꯌꯥꯝꯅꯥ ꯂꯣꯏ ꯈꯪꯅꯔꯝꯅꯤ ꯃꯗꯨ
ꯎꯝ ꯍꯥꯏꯗꯤ ꯊꯥꯖꯗꯦꯗꯅ ꯀꯃꯟ ꯅꯨꯡ ꯀꯦꯖꯤ ꯍꯥꯏꯁꯦ ꯌꯥꯝ ꯊꯤꯅꯥ ꯂꯨꯝꯃꯛ ꯇꯣꯏꯅꯤ ꯑꯗꯨ ꯂꯁꯤꯡ ꯌꯥꯝ ꯌꯥꯪꯕꯅꯤꯅꯥ ꯑꯗꯣ ꯂꯁꯤꯡꯗꯨꯁꯨ ꯀꯦꯖꯤ ꯑꯃ ꯐꯥꯅꯕ ꯃꯌꯥꯝ ꯃꯌꯥꯝꯁꯨ ꯍꯥꯞ ꯆꯤꯟꯂꯛ ꯇꯣꯏꯅꯦꯕ ꯑꯗꯨꯁꯨ ꯈꯅꯤꯡ ꯅꯤꯡꯖꯡꯉꯛꯗ ꯂꯣꯏ ꯑꯁ ꯑꯩꯅ ꯕꯥꯔꯒꯦꯅꯤꯡ ꯇꯧꯕꯩ ꯆꯥꯡꯁꯦ ꯉꯁꯥꯏꯁꯦ ꯂꯨꯄꯥ ꯁꯤꯛꯁꯇꯤ ꯄꯤꯕ꯭ꯔꯥ ꯑꯣꯏ ꯀꯣꯆꯤꯗꯣ ꯐꯤꯐꯇꯤ ꯂꯧꯍꯧꯔꯣ ꯐꯤꯐꯇꯤ ꯂꯧꯍꯧꯔꯣ ꯌꯥꯗꯦꯕꯀꯣ ꯑꯃꯨꯛꯀꯁꯨ ꯂꯧꯕ ꯂꯥꯛ ꯂꯧꯔꯑꯦ ꯑꯗꯨꯒ ꯑ ꯑꯃ ꯎꯝ ꯂꯨꯛ ꯈꯪꯗ꯭ꯔꯥꯗꯅ ꯀꯣꯏꯊꯤ ꯀꯣꯢꯊꯤ ꯊꯤꯔꯨꯔꯦ ꯑꯁꯣꯝꯒꯤ ꯑꯃ ꯉꯍꯥꯟ ꯑꯩꯈꯣꯏꯒꯤ ꯈꯣꯡꯒ꯭ꯔꯥꯎ ꯂꯩ ꯆꯪꯕꯒꯤ ꯑ ꯀꯃꯥꯏ ꯍꯥꯏꯗꯣꯏꯅꯣꯅꯦ ꯍꯣꯏ ꯑꯗꯨꯒꯤ ꯃꯊꯛꯀꯤ ꯆꯪꯐꯝꯒꯤ ꯑꯃ ꯎꯝ ꯑꯣꯂꯝꯃꯤ ꯑꯗꯨꯅꯥꯅꯦ ꯈꯟꯂꯣ ꯂꯥꯕꯨꯛ ꯑꯣꯢꯅ ꯑꯩꯈꯣꯏꯁꯤꯅ ꯑꯗꯣꯝꯗ ꯆꯠꯂꯨꯔꯛꯑꯦ ꯑꯗꯨꯒ ꯑꯣꯏꯔꯝꯗ꯭ꯔꯦ ꯑꯗꯨꯒ ꯁꯣꯝꯒꯤ ꯑꯃ ꯃꯦꯟ ꯃꯥꯔꯀꯦꯠꯇꯣ ꯑꯗꯣꯝꯗꯒꯤ ꯆꯪꯈ꯭ꯔꯒ ꯊꯪꯒꯥꯜ ꯕꯥꯖꯥꯔ ꯋꯥꯠꯂꯤ ꯑꯩꯈꯣꯏꯒꯤ ꯂꯝꯕꯤ ꯆꯠꯐꯝꯗꯣ ꯅꯒꯃꯄꯥꯜ ꯐꯥꯎꯗꯣꯛꯄ ꯑꯗꯣꯝꯒꯤꯗ ꯑꯣꯏ ꯂꯩꯔꯝꯃꯦ ꯍꯜꯂꯣ
ꯑ
ꯅꯈꯉꯦ ꯑꯗꯨ ꯑꯁ ꯉꯁꯤꯁꯦ ꯑꯩ ꯕꯥꯔꯒꯦꯅꯤꯡ ꯇꯧꯁꯦꯀꯣ ꯑꯁ ꯀ ꯌꯥꯝ ꯊꯤ ꯅꯨꯡꯉꯥꯏꯔ ꯂꯩꯔꯝꯃꯦ ꯋꯥꯈꯜ ꯅꯨꯡꯉꯥꯏꯕꯗꯣ ꯍꯥꯏꯗꯤ ꯃꯤꯅ ꯍꯣꯡꯗꯨꯅ ꯄꯤꯊꯣꯔꯛꯄꯒꯤ ꯗꯨꯒꯂꯥꯁ ꯑꯗꯨꯅ ꯑꯩꯒꯤ ꯅꯝꯗꯣ ꯌꯥꯂꯥ ꯗꯣ ꯀ ꯌꯥꯎꯔꯛꯏꯁꯦꯥꯁ ꯊ꯭ꯔꯤ ꯍꯟꯗ꯭ꯔꯦꯠ ꯄꯤꯕꯗꯣ ꯑꯣꯏ ꯇꯔꯥ ꯈꯛꯇ ꯇꯥꯔꯛꯑꯦꯕꯀꯣ
ꯎꯝ
ꯑꯗꯨꯒꯕꯣ ꯆꯅꯦꯔ ꯃꯕ ꯐꯣꯔꯇꯤ ꯍꯥꯏꯔꯦ ꯇ꯭ꯋꯦꯟꯇꯤ ꯂꯧꯔꯤꯕꯗꯨꯣ ꯌꯥꯏꯔꯦꯅ
ꯎꯝ
ꯐꯤꯗꯨꯒ ꯐꯤꯐꯇꯤ ꯄꯤꯔꯦ ꯍꯥꯏ
ꯅ ꯂꯥꯏꯅꯥ ꯉꯁꯥꯏꯒꯤꯗꯣ ꯑꯗꯨꯗꯣ ꯕ꯭ꯔꯥꯎ ꯏꯍꯦꯛ ꯍꯥꯏꯏ ꯕ꯭ꯔꯥꯎ ꯍꯥꯏꯁꯤꯅꯦ ꯀꯩꯅꯣꯒꯤ ꯑꯣꯏꯅ ꯃꯤꯠꯀꯤꯅꯦ ꯂꯥꯏꯅꯔ ꯑꯣꯏꯅ ꯁ ꯃꯈ ꯈꯄꯖ ꯐꯖꯅꯤꯌꯣ ꯍꯥꯏꯕꯒꯤ
ꯎꯝ ꯑꯩꯩꯅ ꯃꯆꯨꯁꯦ ꯑꯩ ꯂꯤꯞ ꯂꯥꯏꯅꯁꯦ ꯀꯔꯝꯕ ꯂꯩꯗꯣꯏꯅꯣ ꯈꯪꯗ꯭ꯔꯦꯕ ꯑꯩꯁꯦ
ꯅꯪꯅꯦꯅꯁꯥꯏꯒꯤ ꯑ ꯅꯪ ꯉꯥꯏ ꯂꯤꯞ ꯀꯂꯔꯗꯣ ꯑꯗꯨꯒ ꯁꯥꯟꯅꯕꯗꯨꯅꯦ ꯍꯥꯏꯗꯤ ꯅꯪ ꯁꯥꯏꯗ ꯀꯨꯜ ꯇꯣꯟꯅꯕ꯭ꯔꯥ ꯋꯥꯝ ꯇꯣꯟꯅꯩꯕ꯭ꯔꯥ ꯌꯦꯡꯉꯣꯕꯀꯣ ꯍꯥꯏ ꯅ ꯁꯥꯟꯅꯅꯕꯕꯨꯗꯨꯣ ꯑꯩ ꯃ ꯋꯥꯝ ꯊꯣꯛꯅꯕꯗ ꯌꯦꯛ ꯇꯥꯔꯗ꯭ꯔ ꯆꯦꯛꯊꯣꯛꯄ ꯃꯥꯜꯂꯦꯕ ꯈꯪꯕ꯭ꯔ ꯍꯥꯏ ꯑꯩ ꯃꯥꯏꯁꯦ ꯋꯥꯝ ꯇ ꯑꯣꯏꯔꯒ ꯌꯥꯗꯕꯅꯦꯕ ꯀꯨ ꯇꯣ ꯂꯣꯏꯅꯥꯃꯛ ꯄꯣꯠꯀꯤ ꯃꯦꯀꯞꯁꯦ ꯁꯤ ꯁꯤꯖꯤꯟꯅꯔꯒꯅ ꯐꯕꯅꯦꯕ ꯑꯩꯉꯣꯟꯗꯗꯤ ꯑꯗꯨꯗꯨꯒ ꯀꯩꯅꯣ ꯑꯩꯗꯤ ꯀꯣꯜꯇꯣꯟ ꯑꯣꯏꯕ ꯄꯤꯡ ꯃꯆꯨꯒꯨꯝꯕ ꯍꯥꯏꯗꯤ ꯄ꯭ꯔꯄꯜꯒꯨꯝꯕ ꯁꯤꯃꯨꯛꯀꯤ ꯍꯥꯏꯗꯤ ꯄ꯭ꯔꯄꯜ ꯆꯪꯕ ꯀꯥꯡꯕꯨꯁꯦ ꯁꯤ ꯁꯤꯁꯤ ꯅ ꯀꯣꯟꯗ ꯁꯥꯅꯩꯕ ꯑꯗꯨꯅ ꯅꯪꯒꯤꯁꯨ ꯍꯥꯟꯅ ꯅꯪ ꯅ ꯃꯥꯏꯗꯨꯣ ꯀꯨꯜ ꯇꯣꯟ ꯅꯣꯏꯕ꯭ꯔꯥ ꯍꯣꯝ ꯇꯧ ꯅꯣꯏꯕ꯭ꯔꯥ ꯌꯦꯡꯊꯣꯛꯑꯣ ꯑꯗꯨꯒ ꯅꯪꯒꯤꯁꯤꯦ ꯃꯥꯅ ꯆꯥꯅꯕ ꯀꯩꯅꯣ ꯃꯆꯨꯗꯣ ꯑꯗꯒꯤ ꯗꯗꯥꯥꯛꯛ ꯑꯣꯏꯕ ꯂꯑꯣ ꯗꯥꯏꯔꯦꯛ ꯕ꯭ꯔꯥꯎꯟ ꯑꯗꯒꯤꯗꯤ ꯑꯗꯨ ꯇꯧꯔꯨꯅꯣꯕ ꯎ ꯑꯗꯨꯃꯥꯏꯅ ꯂꯧꯁꯜꯂꯗꯤꯅꯦ ꯐꯖꯗꯕꯅꯦ
ꯅ ꯆꯠꯂꯨꯅꯤꯅ ꯑꯗꯨꯒ ꯑꯗꯨ ꯄꯗ ꯕꯤꯚꯤꯁꯥꯜ ꯆꯠꯂꯨꯁꯦ ꯑꯗꯨꯒ ꯕꯖꯥꯔ ꯆꯂꯒ ꯑꯃꯨꯛ ꯂꯩꯔꯨꯁꯤ
ꯂꯦꯔꯨꯁꯤ ꯂꯦꯔꯨꯁꯤ ꯀꯦꯛꯇ ꯀꯣꯏ ꯆꯇꯂꯥ ꯂꯣꯏꯔꯦꯁꯦ ꯑꯗꯨꯒꯙꯂꯤ ꯃꯣꯃꯣꯖꯥꯔ ꯂꯣꯏꯔꯦ
ꯍꯣꯏ ꯑꯗꯒꯤ ꯑꯁ ꯈꯪꯗꯦꯗ ꯑꯩ ꯃꯊꯪ ꯉꯥꯏꯔꯒꯦ ꯑꯁ ꯑꯩꯁꯦ ꯍꯌꯦꯡ ꯀ꯭ꯂꯥꯁꯇꯅꯤ ꯈꯪꯕꯁꯦ ꯑ ꯋꯥꯕꯝꯣꯏ
ꯍꯦ ꯍꯦꯛ ꯀꯩꯝꯜ ꯀꯩꯝꯀꯜ ꯑꯩ ꯍꯌꯦꯡ ꯐꯤꯔꯣꯟ ꯂꯣꯏ ꯁꯨꯗꯣꯛꯇꯣꯔꯤꯕꯅꯦ ꯍꯦꯛ ꯅꯪ ꯍꯧꯒꯠꯈ꯭ꯔꯅꯤꯗꯅ ꯑꯩꯁꯨ ꯉꯥꯍꯥꯛ ꯂꯩꯔꯒꯥ ꯍꯧꯒꯠꯂꯥ ꯂꯣꯏꯔꯦ ꯑꯗꯨꯒ ꯅꯍꯥꯟ ꯑꯗꯨꯝ ꯀꯪꯕꯅꯦꯕ ꯉꯁꯥꯏꯒꯤ ꯑꯗꯨꯃꯥꯏꯅ ꯁꯁꯥꯔꯗꯤ ꯀꯪꯅꯤꯕꯨ ꯉꯝꯝꯕꯥꯎ ꯃꯅꯨꯡꯗꯗꯤꯥꯟ
ꯑꯗꯣ ꯆꯦꯝꯆꯥ ꯅꯪ ꯐꯤ ꯄꯤꯅꯪ ꯑꯣ ꯍꯣꯏ ꯅꯪ ꯐꯤꯕꯤ꯭ꯔꯤꯕ ꯌꯥꯝ ꯄꯨꯕ ꯇꯜꯂꯦ ꯍꯥꯏꯗꯅ ꯑꯗꯣ ꯄꯨꯔꯒ ꯌ ꯃꯗꯥꯟ ꯁꯨꯔꯒ ꯀꯩꯅꯣ ꯁꯤꯗ ꯀꯪꯅꯕ ꯑꯩꯙꯣꯔꯅꯦꯦ
ꯅꯝꯕꯗ ꯊꯥꯡꯕꯗ ꯁꯤꯒꯦꯗꯕ ꯉꯝꯃꯣꯏ ꯑꯩ
ꯑꯩ ꯍꯣꯔꯦꯟ ꯊꯥꯡꯕꯤꯒꯦ
ꯊꯥꯡ
ꯂꯥꯛ ꯍꯧꯔꯦꯟꯁꯦ ꯍꯌꯦꯡꯍꯥꯟꯂ ꯍꯌꯦꯡ
ꯍ ꯑꯩ ꯅꯝꯒꯗꯣꯔꯤꯕ ꯄꯣꯠꯇꯣ ꯑꯗꯨꯅꯦ ꯍꯥꯏꯕ ꯅꯨꯡꯉꯥꯏꯇ꯭ꯔꯤꯁꯦ ꯍꯥꯏꯗꯤ ꯑꯩꯅ ꯄꯨꯅꯤꯡꯕ ꯄꯣꯠꯇꯣ ꯅꯝꯕꯗꯣ ꯌꯥꯗꯦꯗꯅ
ꯁꯤꯜꯂꯛꯇꯣꯏꯏꯅ ꯇꯃꯤ ꯌꯥꯩꯅ
ꯌꯥꯕꯨꯗꯤ ꯌꯥꯏꯌꯦ ꯑꯗ ꯑꯗꯨ ꯉꯁꯤꯗꯤ ꯆꯠꯄ ꯑꯣꯏꯗꯣꯏꯅꯤꯅ ꯑꯗꯩꯗꯤ ꯌꯥꯝ ꯇꯜꯂꯦ ꯑꯗꯨꯅ
ꯑꯗꯨ ꯍꯌꯦꯡ ꯍꯌꯦꯡ ꯀꯪꯉꯨꯏ ꯑꯗꯨ
ꯅꯗꯇꯩ ꯀꯪꯗ꯭ꯔꯁꯨ ꯀꯩꯁꯨ ꯀꯥꯏꯗꯦ ꯍꯥꯏꯕ ꯑꯗꯨꯝꯅ ꯍꯦꯛꯇ ꯁꯝꯖꯜꯔꯝꯃꯗꯕꯅꯤ ꯍꯥꯏꯕ
ꯑꯣ ꯅꯪ ꯁꯤ ꯌꯥꯟꯁꯤꯜꯂꯝꯒꯦ ꯍꯥꯏꯔ
ꯇ ꯑꯟꯁꯂ ꯑꯗꯨꯝ ꯂꯩꯃꯤ ꯅꯪꯜꯥꯛꯥꯟꯅꯤꯅ ꯑꯗꯨꯝ ꯗꯦ ꯇꯨꯋꯦꯜꯞ ꯐꯕ꯭ꯔ ꯀꯩꯅꯣ ꯑꯗꯨꯗꯥꯏꯗ ꯑꯗꯨꯇꯣ ꯑꯇꯣ ꯑꯗꯥꯏ ꯀꯀꯣꯛ ꯊꯨꯝꯆꯜꯂꯒ ꯇꯥꯡꯅꯔꯒ ꯐꯠ ꯍꯥꯞꯆꯜꯂꯝꯕ ꯂꯣꯏꯔꯦ
ꯑꯩꯅ ꯈꯜꯂꯤꯁꯤꯅ ꯑꯩꯁꯨ ꯑꯩ ꯄꯨꯡ ꯀꯦ ꯇꯥꯔꯦꯨꯅꯦ ꯊꯕ
ꯄ ꯃꯤꯊꯔꯤ ꯆ ꯍꯦ ꯑꯣ ꯀꯊꯂꯣ ꯀꯊꯂꯣ ꯕꯥ ꯕꯥ ꯁꯤꯔꯦ